ꯑꯕ
ꯎꯝ ꯀꯥꯏꯌꯦ
ꯏꯗꯔꯃꯦ
ꯎꯝ ꯑꯩꯗꯣ ꯉꯁꯤꯗꯣ ꯆꯥꯛꯇꯣꯛꯑꯒꯅꯦ ꯁꯨꯝ ꯅꯨꯡꯁꯥ ꯁꯥꯏꯑꯦꯅ ꯀꯥ ꯂꯣꯏꯁꯤꯟꯕ ꯂꯣꯏꯔꯒ ꯂꯩꯔꯝꯕꯅꯤꯗ ꯄꯣꯊꯥꯔꯒ ꯅꯪꯗꯤ ꯀꯩꯗꯧꯔꯤꯅꯣ
ꯑꯩꯁꯨ ꯇꯧꯔꯝꯃꯤꯅꯦ ꯉꯁꯤꯁꯦꯠꯂꯛꯄꯗꯒꯤ ꯁꯥꯥꯁꯦ ꯕꯂꯥ ꯑꯗꯨꯝ ꯁ ꯂꯩꯕ ꯍꯥꯏꯇꯥꯔꯦ ꯀꯩꯅꯣꯃ ꯏ ꯊꯟꯖꯔꯂꯒ ꯇꯧꯋꯦꯅ ꯀꯥꯗꯣ ꯌꯦꯡꯕꯗꯣ ꯈꯪꯗꯦ ꯌꯥꯝꯅ ꯆꯥꯏꯕ ꯑꯣꯏꯅ ꯑꯗꯨ ꯑꯣꯏ ꯑ ꯀꯥꯥꯁꯦ ꯍꯥꯏꯕ ꯂꯩꯔ ꯈꯪꯗꯦ ꯍꯥꯏꯕ ꯑꯩꯗꯣ ꯑꯩꯈꯣꯏꯒꯤ ꯀꯥꯁꯦ ꯑ ꯐꯗꯒ ꯑ ꯍꯪ ꯂꯩꯔꯨꯔꯒ ꯐꯛꯝ ꯆꯄꯁꯤꯗ ꯑꯣꯝꯃꯒ ꯈꯪꯁꯥ ꯁꯥꯒꯠꯄꯁꯨ ꯇꯧꯋꯦꯕ ꯑꯗꯨꯗꯨꯒꯤ ꯑꯩꯗꯣ ꯁ ꯑꯝꯇ ꯂꯣꯏꯁꯤꯜꯂꯨꯒꯦꯅ ꯇꯧꯔꯒ ꯂꯣꯏꯁꯤꯜꯂꯝꯕꯅꯦ ꯑꯗꯣ ꯂꯣꯏꯁꯤꯟꯕ ꯂꯣꯏꯍꯧꯗ꯭ꯔꯤꯁꯦ ꯌꯥꯝ ꯆꯥꯏ ꯂꯩꯔꯝꯃꯦ ꯀꯥꯗꯣ ꯀꯥꯆꯤꯟ ꯀꯣꯏꯔꯥ ꯃꯤꯔꯥꯡ ꯀꯥꯆꯤꯟ ꯀꯣꯏꯔꯥ ꯃꯤꯔꯥꯡ ꯀꯩꯀꯥ ꯊꯥꯡꯗꯅ ꯇꯧꯔꯒ ꯂꯩꯔꯝꯃꯦ ꯑꯗꯨꯗꯨꯒꯤ ꯂꯣꯏ ꯀꯟꯊꯣꯛ ꯈꯣꯠꯇꯣꯛꯇꯅ ꯇꯧꯔꯨꯕ ꯑꯗꯨꯗꯒꯤ ꯐꯤ ꯐꯠꯇꯕ ꯃꯌꯥꯝꯁꯨ ꯂꯩꯔꯝꯃꯦ ꯑꯗꯨꯒꯗꯨꯁꯨ ꯁꯨꯒꯦꯅ ꯍꯧꯖꯤꯛꯁꯦ ꯇꯧꯔꯤꯑꯦ
ꯎꯝ ꯍꯣꯏ ꯀꯥ ꯃꯣꯠꯄꯁꯦ ꯏꯁꯥꯕꯨꯗꯤ ꯌꯥꯝꯅ ꯈꯗꯤꯦ ꯈꯟꯐꯝ ꯈꯪꯗꯕꯒꯤ ꯃꯑꯣꯡꯗ ꯇꯧꯕꯅꯦ ꯑꯩꯁꯨ ꯉꯁꯤꯗꯣ ꯍꯧꯒꯠꯄꯗꯣ ꯈꯔ ꯊꯦꯡꯈ꯭ꯔꯦ ꯑꯗꯨ ꯏꯁꯥꯅ ꯅꯨꯃꯤꯠꯅ ꯅꯝꯕꯒꯤ ꯀꯌꯥ ꯅꯨꯡꯉꯥꯏꯇ꯭ꯔꯦ ꯉꯁꯤꯁꯦ ꯑꯗꯒꯤ ꯇꯃꯒ ꯑꯗꯨꯒꯣꯏ ꯑꯃꯨꯛ ꯆꯥꯛ ꯆꯥꯔꯦꯕ ꯆꯥꯛꯇꯣ ꯊꯣꯡꯉꯦ ꯍꯥꯏꯗꯤ ꯍꯧꯖꯤꯛꯇꯣ ꯑꯩꯈꯣꯏꯒꯤ ꯀꯥꯂꯦꯟ ꯁꯨꯇꯤ ꯃꯅꯨꯡ ꯑꯣꯏꯕꯒꯤ ꯑꯩꯈꯣꯏꯗ ꯆꯥꯛ ꯄꯤꯗꯦꯕ ꯑꯗꯨꯕꯨ ꯏꯁꯥꯅ ꯑꯃꯨꯛ ꯊꯣꯡꯉꯦ ꯆꯥꯛꯇꯣ ꯑ ꯆꯥꯛꯇꯣ ꯊꯣꯡꯉ ꯊꯣꯡꯕ ꯂꯣꯏꯔꯦ ꯑꯗꯩ ꯌꯦꯟꯁꯥꯡ ꯑꯅꯤ ꯏꯟꯖꯥꯡ ꯆꯥꯅꯤ ꯇꯧꯔꯦ ꯍꯥꯏꯗꯤ ꯑꯃꯇꯪ ꯆꯥꯕꯗꯣ ꯊꯥꯎ ꯇꯦꯟꯅ ꯁꯥꯕ ꯀꯥꯕꯁꯤꯗ ꯆꯝꯊꯣꯡ ꯑꯃꯒ ꯌꯣꯟꯕ ꯑꯃꯒ ꯇꯧꯔꯦ ꯁꯤꯅ ꯇꯧꯔꯦ ꯆꯥꯃꯤꯟꯅꯔꯦ ꯑꯗꯨꯗꯨꯣꯏꯔ ꯑꯦ ꯆꯥꯕ ꯂꯣꯏꯔꯒ ꯐꯤ ꯑꯃꯅꯤ ꯁꯨꯗꯣꯛꯑꯦ ꯑꯗꯨꯒ ꯀꯤꯗꯁꯨꯨꯕ ꯀꯥꯖ ꯁꯥꯟꯅꯩꯒꯤ ꯋꯥꯈꯟꯗꯣ ꯈꯟ ꯉꯝꯇꯕ ꯑꯗꯣ ꯍꯧꯖꯤꯛ ꯀꯩꯅꯣ ꯇꯧꯔꯒ ꯀꯥ ꯂꯣꯏꯁꯤꯟꯕ ꯂꯣꯏꯔꯒ ꯇꯨꯝꯕꯗꯒꯤꯗꯤ ꯋꯥꯈꯟꯁꯦ ꯈꯔ ꯌꯥꯡꯕꯗꯧꯅꯕꯨ ꯇꯧꯋꯦ ꯑꯗꯨ ꯇꯧꯕꯅꯦ ꯈꯜꯂꯨꯁꯤ ꯍꯥꯏꯗꯤ ꯋꯥꯈꯟꯗꯖ ꯀꯥ ꯆꯥꯏꯕꯕꯁꯤ ꯑꯃ ꯋꯥꯈꯜꯂꯣꯟꯁꯦ ꯈꯟꯐꯝ ꯈꯪꯗꯕꯤ ꯀꯣꯛꯀꯁꯦ ꯑꯃ ꯭ꯔꯕꯂꯥ ꯆꯨꯔꯒꯅꯦ ꯇꯧꯕꯅꯦ ꯑ ꯂꯣꯏ ꯅꯪ ꯂꯣꯏꯁꯤꯜꯂꯤꯗꯣ ꯌꯥꯝ ꯐꯔꯕꯅꯦ ꯑꯗꯣ ꯂꯣꯏꯁꯜꯂꯤꯗꯣ ꯍꯥꯏꯗꯤ ꯅꯪꯗꯣ ꯒ꯭ꯌꯥꯟ ꯇꯥꯔꯅꯦꯕ ꯗꯤ
ꯎꯝ ꯑꯩꯗꯣꯨꯡ ꯂꯣꯏꯁꯤꯟꯕꯕꯨꯗꯤ ꯑꯌꯥꯝꯕ ꯂꯣꯏꯍꯧꯔꯦ ꯇꯩꯗꯕꯨꯗ ꯉꯥꯏꯔꯕ ꯑꯗꯨꯝ ꯈꯪꯗꯦ ꯄꯣꯠ ꯆꯩ ꯃ ꯃꯆꯥ ꯃꯆꯥ ꯃꯆꯥ ꯆꯥꯏꯔꯒ ꯂꯩꯌꯦꯕꯀꯣ ꯑꯗꯨꯗꯣ ꯑꯩꯅ ꯌꯦꯡꯕꯗ ꯏꯁꯥꯗꯣ ꯈꯪꯗꯦ ꯍꯩꯅꯔꯛꯇ꯭ꯔꯕ ꯑꯗꯨꯗꯒꯤ ꯏꯅꯥꯎꯄꯥ ꯑ ꯑꯔꯦꯝꯕ ꯈꯤꯇꯪ ꯉꯥꯏꯍꯧꯕꯗꯨꯗꯤ ꯃꯥ ꯂꯣꯏꯁꯤꯜꯂꯣꯅ ꯍꯥꯏꯔꯒ ꯊꯝꯂꯝꯃꯦ ꯑꯩꯗꯣ ꯐꯤꯁꯨ ꯁꯨꯗꯧ ꯌꯥꯝ ꯂꯩꯕ ꯑꯗꯨꯗꯒꯤ ꯐꯤ ꯁꯨꯕꯁꯤꯅꯦ ꯀꯩꯅꯣ ꯇꯧꯋꯦ ꯈꯨꯠꯅ ꯁꯨꯕꯁꯦ ꯁꯨꯝꯍꯟꯗꯕꯒꯤ ꯍꯩꯇ꯭ꯔꯦ ꯑꯗꯨꯗꯨꯅ ꯃꯩ ꯂꯥꯛꯇ꯭ꯔꯗꯤ ꯁꯨꯗ꯭ꯔ ꯄꯨꯅꯤ ꯃ ꯆꯗ ꯑꯗꯨꯝ ꯁꯨꯃꯟꯗꯅ
ꯍꯣꯏ ꯃꯦꯆꯤꯟꯗ ꯁꯁꯦ ꯍꯣꯏ ꯅꯣꯏ ꯍꯩꯅꯕꯒꯤꯕꯨꯗꯤ ꯍꯩꯅꯅꯕꯒꯤꯅꯦ ꯑꯩꯗꯤ ꯀꯌꯥ ꯍꯩꯅꯗꯦ ꯍꯥꯏꯗꯤ ꯃꯦꯆꯤꯟꯗ ꯁꯨꯕꯁꯦ ꯏꯁꯥꯅ ꯑꯃ ꯑꯩꯉꯣꯟꯗ ꯏꯅꯨꯡ ꯅꯨꯡꯉꯥꯏꯖꯗꯕꯗꯣ ꯑꯗꯨꯃꯥꯏꯅ ꯇꯧꯋꯦ ꯍꯥꯏꯗꯤ ꯐꯤꯗꯧ ꯃꯅꯤꯔ ꯀꯔꯤꯅꯣ ꯦꯡꯗꯕꯨ ꯌꯥꯝ ꯈꯟꯖꯕꯗꯣ ꯋꯥꯈꯟꯗ ꯦꯡꯕꯨꯗꯤ ꯁꯦꯡꯕꯅꯦꯕ ꯑꯗꯨ ꯑꯣꯏꯔꯁꯨ ꯈꯪꯗꯦ ꯅꯨꯡꯉꯥꯏꯇꯦ ꯍꯥꯏꯇꯥꯔꯦ ꯍꯥꯏ ꯑꯈꯣꯏ ꯑꯩꯈꯣꯏꯅ ꯌꯥꯝꯅ ꯀꯩꯅꯣ ꯇꯧꯕ ꯅꯠꯇ꯭ꯔꯕꯅꯤꯅ ꯑꯃꯃꯨꯗ ꯔ ꯐꯤ ꯕꯗꯧ ꯃꯄꯨ ꯃꯄꯨꯟ ꯐꯤꯔꯣꯟ ꯐꯤꯛꯅꯥ ꯌꯥꯝ ꯆꯨꯕꯕꯨꯗꯤ ꯅꯠꯇ꯭ꯔꯕꯅꯤꯅ ꯀꯥꯏꯕꯨꯗꯤ ꯀꯥꯏꯗꯦꯕ ꯑꯗꯨ ꯑꯣꯏꯔꯁꯨ ꯍꯥꯏꯗꯤ ꯋꯥꯈꯜꯗꯗꯤ ꯏꯌꯥꯡ ꯌꯥꯝꯗ ꯌꯨꯝ ꯃꯝꯖꯗꯕꯗꯨ ꯏꯡꯌꯥꯡ ꯑꯗꯨ ꯃꯥꯥꯏꯔ ꯆꯤꯡ ꯁꯨꯕꯁꯦꯗꯒꯤꯗꯤ ꯃꯩꯒꯤ ꯄꯩꯁꯥꯁꯨ ꯈꯥꯡꯕ ꯉꯝꯗꯦꯕ ꯃꯩꯒꯤ ꯄꯩꯁꯥꯁꯨ ꯈꯥꯡꯕ ꯉꯝꯗꯦ ꯑꯩ ꯃꯦꯆꯤꯟꯗ ꯁꯨꯕꯁꯦ ꯑꯃ ꯌꯥꯝ ꯆꯥꯏ ꯑꯗꯒꯤ ꯏꯁꯤꯡ ꯑꯣꯟꯕꯗꯣ ꯑꯗꯨꯅ ꯍꯦꯟꯅ ꯋꯥꯏꯉꯩꯗꯤ ꯑꯗꯨꯝ ꯈꯨꯠꯅ ꯑꯗꯨꯝ ꯁꯨꯏ
ꯑꯗꯨ ꯃꯦꯆꯤꯟꯅ ꯁꯨꯕ ꯏꯁꯤꯡꯒꯤꯅꯤ ꯈꯔ ꯋꯥꯔꯦ ꯑꯗꯨ ꯃꯥꯅ ꯍꯥꯏꯗꯤ ꯑꯩꯈꯣꯏꯅ ꯈꯨꯠꯅꯒꯤ ꯇꯛꯄꯗꯣ ꯀꯣꯛꯇꯕꯗꯣ ꯀꯃꯥꯏꯅ ꯃꯥ ꯀꯣꯛꯇꯣꯏꯁꯦ ꯀꯥꯏꯅ ꯍꯥꯏꯗꯤ ꯊꯥꯖꯕꯒꯤ ꯋꯥ ꯋꯥꯠꯄꯅꯦ ꯍꯥꯏꯕ ꯃꯦꯆꯤꯟꯅ ꯁꯨꯕꯁꯦ ꯑꯩꯁꯨ ꯃꯦꯖꯟꯅ ꯁꯨꯔꯤꯗꯦ ꯈꯪꯗꯁꯦ ꯏꯁꯤꯡ ꯆꯤꯖꯅ ꯑꯗꯨꯝ ꯁꯨꯔꯤꯅꯤ ꯑꯗ ꯂꯣꯏꯔꯛꯄꯗ ꯑꯗꯨꯝ ꯆꯞ ꯃꯥꯟꯅꯕ ꯑꯗꯨꯝ ꯈꯨꯠꯅ ꯈꯨꯨꯕꯗꯩ ꯑꯗꯨꯝ ꯆꯞ ꯃꯥꯟꯅꯕ ꯑꯗꯨꯝ ꯄꯥꯕꯅꯤꯅ ꯋꯥꯗꯨ ꯁꯔꯨꯛ ꯑꯣꯏꯅ ꯁꯨꯃꯥꯏꯅ ꯁꯨꯔꯣꯛꯑꯒ ꯑꯩ ꯇꯣꯉꯥꯟꯅ ꯊꯕꯛ ꯑꯃ ꯇꯧ ꯂꯩꯕꯅ ꯐꯩꯗꯅ ꯑꯗꯨꯗꯒꯤ ꯏꯁꯥꯗꯣ ꯀꯣꯝꯊꯣꯛꯏ ꯈꯔ ꯀꯣꯝꯃꯦꯅ ꯍꯥꯏꯕꯒꯤ ꯋꯥꯅꯤꯗ ꯃꯦꯆꯤꯟꯅ ꯁꯨꯕ ꯍꯥꯏꯁꯦ ꯀꯩꯁꯨ ꯑꯗꯒꯤ ꯐꯤꯁꯨ ꯀꯩꯁꯨ ꯈꯥꯡꯕ ꯈꯣꯠꯇꯦꯗ ꯃꯦꯆꯤꯟꯗ ꯈ ꯉꯥꯛ ꯇꯛꯈꯥꯏꯔꯒ ꯑꯗꯨꯗꯨꯅ ꯑꯐꯕꯁꯨ ꯑꯣꯏꯗꯧꯅꯛꯇꯦ ꯏꯁꯥꯗꯣ ꯀꯣꯝꯃꯤꯗꯅ ꯃꯇꯝꯗꯣ ꯃꯦꯆꯤꯟꯅ ꯃꯤꯅꯤꯠ ꯃꯉꯥ ꯑꯃ ꯇꯔꯥ ꯑꯃ ꯎꯪꯉꯉꯩꯗ ꯑꯗꯨꯗꯇ ꯊꯕꯛ ꯑꯃ ꯑꯩꯒꯤ ꯀꯔꯤꯅꯣꯃ ꯇꯧꯊꯒ ꯌꯥꯏꯗꯅ ꯊꯕꯛ ꯌꯥꯝꯁꯤꯤꯕ ꯃꯤꯅ ꯐꯝꯒꯗꯕ ꯄꯣꯠꯅꯦ ꯑꯗꯣ ꯑꯩꯅ ꯇꯧꯔꯤꯁ ꯂꯩꯁꯨ ꯂꯩꯇꯕ ꯑꯩꯅ ꯁꯨꯦ ꯍꯩꯇ꯭ꯔꯅꯤ ꯃꯦꯆꯤꯟ ꯑꯗꯨ ꯁꯨꯈꯤꯕꯒꯤ ꯀꯩꯅꯣ ꯇꯧꯋꯦ ꯎꯝ ꯉꯁꯥꯏꯗꯣ ꯀ ꯂꯣꯏꯁꯤꯜꯂꯕꯀꯣ ꯑꯗꯨꯩꯅ ꯇꯤꯔ ꯈꯪꯕꯤ ꯑꯗꯨꯣꯝ ꯊꯦꯡꯅꯩ ꯑꯩ ꯍꯧꯖꯔꯛꯑꯗ꯭ꯔꯥ ꯄꯥꯈꯠꯂꯨꯕꯅꯤ ꯀꯔꯤꯝ ꯇꯧꯔꯛꯇꯦ ꯂꯥꯏꯈꯪꯕꯤꯁꯦ ꯍꯥꯟꯅꯗꯤ ꯈꯤꯇꯪ ꯎꯕꯒ ꯍꯇ ꯐꯒꯖꯕꯗꯣ ꯀꯌꯥꯝꯃꯦꯟ ꯇꯥꯗꯕꯅꯤ ꯍꯧꯖꯤꯛ ꯐꯔꯝ ꯐꯔꯦꯖꯁꯨ ꯀꯨꯏꯔ ꯀ ꯃꯤꯁ ꯇꯧꯔꯤ
ꯑꯁ ꯇꯤꯂꯥꯏ ꯈꯥꯝꯕꯤ ꯃꯤꯁ ꯇꯧꯋꯦ ꯍꯥꯏꯁꯤꯅꯤ ꯀꯥꯏꯗꯩꯅꯣ ꯑꯩꯈꯣꯏꯗꯤ ꯑꯩꯈꯣꯏꯒꯤ ꯁꯤꯗ ꯂꯩꯔꯤꯕ ꯍꯣꯁꯇꯦꯜꯁꯦ ꯁꯤ ꯃꯅꯤꯡꯗꯗꯤ ꯑꯩꯈꯣꯏꯗꯤ ꯄꯥꯝꯕꯤ ꯑꯆꯧꯞ ꯑꯆꯣꯞꯄ ꯌꯥꯝ ꯍꯧꯋꯦꯕ ꯑꯗꯣ ꯑꯩꯅ ꯂꯩꯔꯤꯁꯤꯕꯨꯗꯤ ꯁꯣꯔꯣꯛꯀ ꯊꯪꯅꯕ ꯁꯥꯏꯠꯅꯤꯅ ꯀꯌꯥ ꯀꯥꯗꯦꯗꯣ ꯑꯨꯡꯒꯤ ꯎ ꯋꯥ ꯌꯥꯝ ꯕꯨꯖꯣ ꯑꯗꯨꯒ ꯑꯗꯨꯗꯗꯤ ꯀꯥꯏꯗꯦ ꯅꯉꯣꯟꯇꯤꯂꯥꯏ ꯐꯣꯝꯕꯤꯁꯦ ꯅꯣꯡꯃꯗ ꯃꯤ ꯇꯔꯥꯃꯨꯛ ꯆꯪꯕꯁꯨ ꯌꯥꯎꯅꯤ ꯀꯥꯗ ꯑꯗꯒꯤ ꯂꯥꯏꯔꯤꯛ ꯄꯥꯏꯔꯤꯉꯩꯗꯒ ꯈꯣꯡꯗ ꯀꯥꯈꯠꯂꯛꯑꯦ ꯑꯁ ꯑꯩꯗꯤ ꯑꯩꯗꯤ ꯇꯜꯂꯤꯗ ꯇꯤꯜꯍꯥ ꯀꯨꯝꯕꯤꯁꯦ ꯀꯥꯏꯗꯒꯤ ꯃꯤꯁ ꯇꯧꯕ ꯀꯥꯏ ꯑꯗꯒꯤ ꯑꯩꯁꯨ ꯎꯕ ꯌꯥꯗꯦꯕ ꯃꯥꯒꯤ ꯃꯁꯛꯇꯨꯗ ꯎꯕꯗ ꯑꯩ ꯍꯥꯒꯠꯖꯩꯕ ꯏꯁꯥꯁꯦ ꯑꯗꯨꯅ ꯇꯤꯂꯥꯏꯈꯨꯝꯕꯤ ꯃꯇꯝꯁꯦ ꯁꯤꯁꯦ ꯑꯦꯂꯔꯖꯤꯒꯜꯂꯤ ꯌꯥꯝ ꯆꯥꯏꯌꯦ ꯑꯩꯗꯤ ꯑꯗꯨꯝ ꯑꯗꯨꯝ ꯆꯥꯥꯁꯜꯂꯒ ꯐꯕꯒꯤꯅꯦ ꯑꯗꯨꯝ ꯑꯗꯨꯝ ꯆꯥꯁꯜꯂ ꯍꯩꯅꯕꯤꯁꯨ ꯑꯣꯏꯔꯦꯕ ꯑꯗꯩꯗꯤ ꯇꯤꯍꯥꯏꯈꯨꯝꯕꯤꯁꯦ ꯦ ꯃꯣꯏꯁꯦ ꯃꯄꯨꯟꯁꯤꯕꯨꯨꯗꯤ ꯌꯥꯝꯅ ꯇꯦꯟꯕ ꯑꯣꯏꯗꯣꯏꯅꯤꯗ ꯃꯣꯏꯅ ꯆꯨꯒꯦꯝ ꯆꯨꯔꯕꯗ ꯀꯩꯁꯨ ꯃꯣꯏꯗꯤꯦ ꯀꯩꯁꯨ ꯀꯨꯏꯅ ꯍꯤꯡꯗꯕ ꯃꯥꯜꯂꯦꯕ ꯆꯍꯤ ꯎ ꯆꯍꯤ ꯍꯥꯏꯁꯤꯅꯦ ꯆꯍꯤ ꯑꯃꯗ ꯀꯩꯅꯣꯁꯦ ꯇꯤꯔꯥꯈꯣꯕꯤꯁꯦ ꯑꯩꯈꯣꯏꯒꯤ ꯃꯣꯏꯁꯦ ꯎꯝ ꯉꯥ ꯏꯉꯟ ꯅꯣꯡ ꯆꯨꯕ ꯍꯥꯏꯗꯤ ꯑꯗꯨꯝ ꯀ ꯎꯝ ꯀꯥꯂꯦꯟ ꯀꯥꯂꯦꯟ ꯏ ꯉꯥ ꯁ꯭ꯋꯥꯏꯗꯗꯤ ꯈꯔ ꯈꯔ ꯊꯣꯛꯂꯛꯑꯅꯤ ꯑꯗꯨꯒ ꯑꯩꯈꯣꯏꯒꯤ ꯏꯉꯦꯟꯒꯤ ꯑꯃ ꯀꯥꯡ ꯀꯩꯅꯣ ꯇꯧꯕ ꯃꯇꯝꯗꯣ ꯀꯪꯤ ꯀꯨ ꯦ ꯁ꯭ꯋꯥꯏꯗꯗꯤ ꯇꯤꯂꯥꯏꯈꯨꯝꯕꯤꯁꯦ ꯃ ꯄꯨꯟꯁꯤꯂꯣꯏꯅ ꯍꯥꯏꯌꯦꯕ ꯍꯥꯏꯗꯤ ꯃꯣꯏꯗꯣ ꯆꯥꯎ ꯇꯥꯔꯒꯁꯨ ꯑꯃ ꯀꯩꯝꯇ ꯃꯤꯉꯣꯟꯗ ꯃꯊꯧ ꯄꯥꯡꯊꯣꯛꯄ ꯉꯝꯗꯕꯩ ꯐꯛꯗꯥꯡꯗ ꯅꯞꯄ ꯅꯞꯄꯒ ꯍꯥꯝꯃꯒ ꯁꯤꯕꯗꯣ ꯑꯗꯨꯃꯥꯏꯅ ꯇꯧꯋꯦ ꯍꯥꯏ ꯑꯁ ꯈꯪꯗꯦꯗ ꯀꯄꯅꯤꯗ ꯇꯧꯔꯤꯁꯦ ꯍꯥꯏꯗꯤ ꯇꯤꯜꯍꯥ ꯀꯨꯝꯕꯤꯗꯨꯕꯨ ꯀꯩꯅꯣꯝꯃꯨꯛ ꯑꯣ ꯂꯩꯅꯤꯗꯣ ꯎꯝ ꯑꯩꯈꯣꯏꯅ ꯈ꯭ꯋꯥꯏ ꯍꯩꯅꯗꯕ ꯇꯤꯍꯥꯏ ꯀꯨꯝꯕꯤꯗꯨꯅ ꯈꯨꯔꯥꯡꯨꯛ ꯎꯜꯂꯤꯌꯦ ꯈꯨꯔꯥꯛ ꯈꯨꯨꯔꯥꯛꯁꯤ ꯃꯤꯅꯗꯤ ꯐꯖꯩ ꯀꯥꯏꯅ ꯑꯗꯣ ꯁꯤꯌꯣ ꯂꯩꯅꯦꯕ ꯈꯪꯗꯗ ꯃꯣꯏꯒꯤ ꯉꯛꯇꯤꯉꯩ ꯇꯧꯔꯤꯁꯦ ꯏꯁꯣꯔꯅ ꯁꯦꯝꯕꯤꯔꯝꯃꯤꯁꯦ
ꯇꯅꯈꯣꯏꯃꯤꯅꯔꯅ ꯈꯣꯏꯋꯥ ꯑꯣꯅ ꯇꯄ
ꯃꯥꯅꯤ
ꯎꯝ ꯑꯩ ꯇꯤꯜꯍꯥꯈꯣꯝꯕꯤꯅ ꯈꯦ ꯀꯩꯅꯣ ꯇꯧꯔꯒ ꯇꯤꯔꯥꯏꯈꯣꯕꯤ ꯍꯥꯏꯔꯒ ꯑꯗꯨꯒꯤ ꯊꯕꯛꯁꯦ ꯅꯣꯏꯅ ꯇꯤꯜꯂꯥꯏꯈꯣꯝꯕꯤꯗ ꯑꯣꯏꯅ ꯇꯧꯋꯤꯗꯅ ꯇꯤꯜꯍꯥꯈꯣꯝꯕꯤꯁꯤꯗꯤ ꯀꯌꯥ ꯂꯩꯇꯦꯕ ꯑꯗꯨꯅ ꯑꯩꯈꯣꯏꯁꯤꯅ ꯈꯣꯡꯕꯥꯟ ꯄꯥꯟꯁꯦ ꯄꯤꯛꯇꯤ ꯄꯤꯛꯄꯅꯤꯅꯅꯦ ꯍꯥꯏꯔꯤꯁꯦ ꯈꯣꯡꯕꯥꯟ ꯌꯥꯝ ꯄꯤꯛꯑꯦꯕ ꯃꯤ ꯑꯩꯈꯣꯏꯅ ꯂꯩ ꯖꯒꯥꯁꯦ ꯑꯗꯨꯅ ꯈꯣꯡꯕꯥꯟ ꯂꯄꯥꯟ ꯄꯤꯛꯄ ꯑꯗꯒꯤ ꯏꯁꯤꯡꯗꯣ ꯑꯐꯕꯁꯨ ꯑꯝꯇ ꯊꯥꯗꯔꯕꯅꯤꯅ ꯈꯣꯡꯕꯥꯟꯗ ꯅꯩꯁꯤꯜꯂꯒ ꯏꯁꯤꯡꯁꯦ ꯅꯣꯡ ꯆꯨꯕ ꯈꯣꯠꯄꯗꯗꯤ ꯐꯔꯦ ꯅꯣꯡ ꯆꯨꯔꯒ ꯏꯁꯤꯡ ꯆꯦꯟꯗꯕꯗꯗꯤ ꯀꯩꯅꯣꯁꯦ ꯏꯁꯤꯡꯁꯦ ꯇꯪꯉꯒ ꯍꯥꯏꯒꯦ ꯇꯧꯋꯦ ꯇꯤꯡꯉꯒ ꯑꯗꯨꯝ ꯃꯁꯤ ꯂꯦꯡꯗꯕꯤ ꯂꯩꯕ ꯀꯥꯟꯖꯩ ꯑꯩꯈꯣꯏ ꯇꯨꯡꯉꯒ ꯂꯩꯕ ꯀꯥꯟꯁꯦ ꯑꯁꯤꯗ ꯀꯥꯡ ꯌꯥꯝꯅ ꯀꯩꯅꯣ ꯇꯧꯋꯦꯕ ꯀꯥꯡ ꯌꯥꯝ ꯏꯜꯂꯦꯕ ꯑꯗꯨꯗꯨꯅ ꯈꯪꯗꯦ ꯀꯥꯡꯗꯗꯤ ꯃꯩꯅꯦ ꯑꯩꯈꯣꯏꯒꯤ ꯀ ꯅꯨꯃꯤꯗꯥꯡꯒ ꯊꯣꯡꯅꯥꯎꯒ ꯏꯪꯉꯦ ꯀꯥꯏꯅ ꯊꯣꯡꯅꯥꯎ ꯁꯥꯏ ꯀꯥꯏꯅ ꯊꯣꯡꯅꯥꯎꯒ ꯍꯥꯡꯗꯣꯛꯑꯒ ꯇꯨꯝꯉꯨꯕꯁꯦ ꯂꯣꯏ ꯑꯗꯨꯝ ꯀꯥꯡꯅ ꯑꯗꯨꯝ ꯁꯥꯡꯉꯒ ꯄꯨꯔꯗꯤ ꯇꯧ ꯂꯩꯔꯕꯅꯤꯅ ꯑꯗꯨꯝ ꯈꯣꯡꯗ ꯇꯔꯥ ꯑꯃꯗ ꯐꯣꯡꯅꯤ ꯈꯣꯡꯒꯤ ꯇꯔꯥ ꯑꯣꯏꯗ ꯇꯔꯥ ꯑꯃ ꯅꯨꯡꯉꯥꯏꯕꯅꯤ
ꯎꯝ ꯑꯩꯈꯣꯏꯒꯤꯗꯤ ꯀꯥꯡꯁꯦ ꯑꯃꯨꯛ ꯑꯩꯗ‌ꯣ ꯃꯊꯛꯇ ꯂꯩꯒꯤꯅꯦ ꯒꯨꯝꯕꯥꯗꯤ ꯀꯌꯥ ꯀꯩꯗꯧꯗꯦꯕ ꯍꯥꯏꯗꯤ ꯑꯩꯈꯣꯏꯗꯁꯨ ꯀꯥꯡꯒꯟ ꯊꯥꯗꯕꯤ ꯇꯨꯝꯃꯦ ꯇꯨꯝꯃꯁꯨ ꯑꯃ ꯍꯣꯏ ꯀꯥꯂꯦꯟꯅꯤꯅ ꯑꯃꯅꯤꯕꯨ ꯏ ꯆꯦ ꯆꯦꯁꯨ ꯇꯨꯝꯕ ꯉꯝꯗꯕ ꯇꯧꯗꯦ ꯌꯥꯝ ꯀꯟ ꯀꯩꯁꯨ ꯆꯤꯛꯇꯦꯕ ꯀꯥꯡꯒꯤꯗꯤ ꯅꯨꯡꯉꯥꯏꯔꯗꯨ ꯑꯁ ꯇꯤꯜꯂꯥꯏ ꯀꯨꯝꯃꯤꯁꯤ ꯁꯤꯅꯤꯡꯉꯦ ꯍꯥꯏꯗꯅ ꯀꯥꯟꯅꯗꯦ ꯀꯩꯅꯣꯁꯦ ꯑꯩꯈꯣꯏꯅ ꯇꯧꯗꯣꯏꯁꯦ ꯇꯨꯝꯃꯒꯠꯂꯛꯄꯒ ꯕꯦꯜꯀꯅꯤꯁꯦ ꯁꯤꯗ ꯊꯣꯛꯑꯅꯦꯕ ꯑꯗꯨꯒ ꯅꯥꯀꯟ ꯌꯦꯟꯂꯣꯝꯁꯤꯗ ꯀꯩ ꯄꯩꯒꯦꯁꯦ ꯌꯦꯡꯗꯣꯏꯅꯦ ꯁꯤ ꯂ ꯐꯝꯕꯤꯁꯦ ꯍꯥꯏꯗꯤ ꯃꯔꯨꯝ ꯁꯥꯖꯤꯟꯒꯦ ꯇꯧꯕ ꯈꯣꯠꯂꯝꯒꯦ ꯇꯧꯕꯁꯨ ꯌꯥꯝ ꯌꯥꯎꯔꯝꯃꯦꯕ ꯃꯔꯨꯝ ꯍꯥꯏꯒꯦ ꯇꯧꯕ ꯑꯗꯨꯝ ꯑꯗꯨꯝ ꯑꯃꯨꯛ ꯂꯧꯊꯣꯛꯇꯣꯏꯅꯤꯗ ꯇꯧꯔꯤꯁꯦ ꯑꯗꯨ ꯑꯗꯨꯃꯥꯏꯅ ꯂꯧꯊꯣꯛꯄꯩꯁꯨ ꯈꯔ ꯈꯔ ꯐꯔꯤꯅꯦꯕ ꯅꯠꯇ꯭ꯔꯗꯤ ꯀꯥꯏꯗꯅꯣ ꯇꯦꯡꯈꯥꯛꯀꯁꯦ ꯌꯥꯝ ꯂꯥꯛꯏꯗ ꯇꯦꯡꯀꯥꯛꯁꯤꯅ ꯑꯃꯨꯛ ꯑꯩꯈꯣꯏꯒꯔ ꯑꯩꯀꯥ ꯊꯪꯅꯕ ꯅꯨꯄꯤ ꯑꯃ ꯂꯩꯌꯦꯕ ꯃꯥꯒꯤ ꯎꯝ ꯀꯥ ꯁꯣꯝꯗ ꯄꯥꯝꯕꯤ ꯃꯌꯥꯝ ꯊꯥꯏꯔꯌꯦꯕ ꯃꯥꯗꯣ ꯑ ꯄꯥꯝꯕꯤꯗꯣ ꯍꯥꯏꯗꯤ ꯔꯨꯝ ꯄ꯭ꯂꯥꯟꯒꯨꯝꯕ ꯑꯣꯏꯇꯥꯔꯒꯗꯤ ꯇꯤꯟ ꯀꯥꯡꯗꯣ ꯏꯟꯗꯦꯕ ꯑꯗꯨ ꯅꯠꯇꯕ ꯔꯨꯝꯇꯥꯟ ꯅꯠꯇꯕ ꯑꯩꯈꯣꯏꯒꯤ ꯎ ꯈꯥꯃꯦꯟ ꯁꯤꯟꯕꯒꯨꯝꯕ ꯊꯥꯕ ꯍꯋꯥꯏꯒꯌꯥ ꯌꯥꯝ ꯊꯥꯔꯤ ꯊꯪꯅꯕꯗ ꯑꯗꯣ ꯃꯣꯏꯗꯒꯤ ꯇꯦꯡꯈꯥꯀꯨꯝꯕ ꯇꯤꯍꯥꯏꯒꯨꯝꯕꯗꯣ ꯌꯥꯝ ꯆꯪꯉꯛꯀꯦ ꯇꯧꯋꯦꯕ ꯑꯗꯨꯅ ꯑꯁ ꯈꯪꯗꯦ ꯏꯁꯥꯁꯦ ꯀꯩꯅꯣꯝꯃ ꯇꯧꯖꯥꯅꯤ ꯍꯥꯏꯗꯤ ꯍꯩꯅꯗꯦꯕ ꯌꯥꯝꯅ ꯑꯗꯨꯅ ꯑꯩꯁꯨꯣ ꯍꯥꯟꯅ ꯈꯥꯃꯦꯟ ꯑꯁꯤꯟꯕꯨ ꯄꯥꯝꯕꯤ ꯑꯃꯅꯤ ꯊꯥꯔꯝꯃꯤ ꯂꯣꯏ ꯄꯨꯛꯆꯠꯈ꯭ꯔꯦ ꯀꯤꯖꯗꯅ ꯀꯩꯅꯣꯗꯣ ꯈꯥꯃꯦꯟꯁꯤꯡꯗꯨꯣ ꯑꯃꯅꯤ ꯆꯥꯅꯤꯡꯕꯔꯧꯕ ꯅꯨꯡꯇꯤꯒꯤ ꯇꯤꯜꯍꯥꯈꯣꯕꯤ ꯀꯩꯅꯣ ꯇꯧꯅꯕꯗꯣ ꯑꯗꯨ ꯇꯟꯕꯒꯤ
ꯁꯦꯝꯕꯤ ꯅꯨꯡꯉꯥꯏꯕ ꯊꯕꯛ ꯅꯠꯇꯦ ꯑꯗꯨꯀꯥꯏ ꯐꯣꯝꯕꯤ ꯁꯨꯕ ꯑꯗꯒꯤ ꯀꯩꯅꯣ ꯇꯧꯕ ꯀꯥꯡ ꯆꯤꯛꯄ ꯑꯗꯨꯏꯗꯤ ꯍꯧꯁꯦ ꯅꯨꯡꯉꯥꯏ ꯍꯥꯏꯕ ꯀꯥꯡꯕꯨꯒ ꯌꯥꯎꯔꯤꯏ ꯀꯖꯤꯒꯤ ꯅꯨꯡꯉꯥꯏꯕ ꯃꯇꯝꯦ ꯅꯤꯡꯊꯊꯥꯅ ꯏꯅ ꯀꯥꯡꯅꯨꯡ ꯦ ꯑꯗꯒꯤ ꯄꯊꯥꯕꯣꯝ ꯁꯤꯖꯤꯗ꯭ꯔꯥ ꯑꯗꯨꯌꯥ ꯀꯗꯤꯁꯤꯅ ꯅꯣꯡꯁꯨ ꯑꯗꯨꯝ ꯃꯇꯝ ꯐꯪꯉꯦ ꯅꯣꯡꯗ ꯊꯣꯡꯗ ꯌꯥꯝꯦꯟ ꯇꯥꯔꯣꯏ ꯑꯗꯒꯤ ꯀꯥꯡ ꯐꯪꯉꯤ ꯀꯥꯡꯗ ꯌꯥꯝ ꯃꯦꯟ ꯇꯥꯗꯣꯏ ꯁꯤꯖꯤꯉ ꯑꯗꯒꯤ
ꯑꯗꯨꯗꯤ ꯅꯪꯁꯨ ꯀꯩꯅꯣ ꯇꯧꯅꯕ ꯇꯧꯔꯣ
ꯊꯝꯅꯕ ꯇꯧꯔꯒꯦ ꯑꯩꯗꯣ ꯁꯣꯝꯗ ꯂꯣꯏꯁꯤꯜꯂꯒ ꯍꯥꯏꯔꯛꯀꯦ
ꯍꯣꯏ ꯊꯝꯃꯣ ꯊꯝꯃꯣ